ꯇꯨꯡꯗꯤ
ꯑꯩꯌꯥ ꯑꯩ ꯇꯧꯅꯤꯡꯉꯥꯏ ꯌꯥꯗ꯭ꯔꯦ ꯑ ꯑꯩ ꯇꯧꯅꯤꯉꯥꯏ ꯌꯥꯗꯦ ꯅꯣꯏꯅ ꯇꯧꯔꯛꯑꯣ ꯑꯗꯨꯝ
ꯑꯣ
ꯑꯩꯍ ꯄꯨꯛ ꯅꯕꯅꯥ ꯂꯣꯏꯔꯦ
ꯑꯩ ꯑꯩ ꯇꯧꯔꯛꯀꯦꯔꯥ ꯍꯥꯏ ꯉꯥꯏꯔꯦ ꯂꯩꯕꯅꯤꯅꯦ
ꯑꯩꯗꯤ ꯌꯥꯗ꯭ꯔꯦ
ꯑꯣ
ꯑ ꯀꯔꯤꯁꯨ ꯇꯧꯗꯦ ꯏꯟꯁꯇꯥ ꯏꯁꯀ꯭ꯔꯣꯜ ꯇꯧꯔꯒ ꯂꯩꯥꯌꯦ ꯀꯔꯤ ꯇꯧꯒꯦꯔꯣ
ꯀꯔꯤ ꯀꯔꯤ ꯁ꯭ꯋꯥꯥꯏ ꯁꯨ ꯈꯔꯗꯤ ꯁꯃꯤꯠ ꯇꯧꯕ ꯌꯥꯕꯅꯦ
ꯅꯦꯀꯣ ꯍ ꯅꯪꯒꯤ ꯕꯣꯏꯁꯇꯣ ꯇꯥꯗꯕꯥ ꯇꯥꯗꯦꯕꯥ ꯉꯥꯁꯥꯏ ꯇꯥꯠꯂꯦꯕꯥ ꯑꯥꯏ ꯑꯥ ꯍꯣ ꯍꯂꯣ ꯄꯦꯂꯦꯗꯥ ꯇꯥꯕ꯭ꯔꯣ